ꯇꯥꯔꯔꯕꯅꯣ
ꯎꯝ ꯇꯥꯏ
ꯀꯩꯅꯣꯠꯇꯨꯝ ꯂꯒ ꯑꯦꯇꯥꯏꯗꯨꯕꯣ
ꯏꯁꯀ ꯑꯗ꯭ꯔꯦꯕ ꯏꯁꯥꯁꯦ ꯉꯟꯅ ꯍꯧꯒꯠꯂꯕ ꯉꯁꯥꯏ ꯑꯩꯗꯣ ꯉꯁꯥꯏ ꯄꯨꯡ ꯃꯔꯤ ꯃꯈꯥꯏꯗ ꯍꯧꯒꯠꯂꯦꯕ
ꯇ ꯋꯥꯐꯤꯁ ꯂꯩꯕ
ꯁ꯭ꯃꯤꯖꯒꯅꯥ ꯌꯊꯣꯛ ꯂꯩꯦꯅ
ꯑꯣ ꯅ ꯅꯪꯕꯨ ꯑꯩ ꯋꯥꯛꯀꯤꯡ ꯆꯦꯖꯦꯟ ꯇꯧꯔꯝꯗꯥꯏꯅꯤ ꯃꯔꯝꯃ
ꯆꯦꯜꯂꯝꯕꯅꯦ ꯋꯥꯔꯀꯞ ꯃꯅꯨꯡꯗ ꯑꯣꯏꯔꯦ
ꯉꯝꯁꯤꯜꯂꯛꯇ꯭ꯔꯦ ꯑꯗꯨ꯭ꯔꯥ
ꯀꯩꯅ ꯇꯣꯅꯤꯉ ꯂꯩ ꯅꯨꯄꯤ ꯑꯉꯥꯡ ꯁꯤꯕꯨ ꯅꯣꯡ ꯆꯨꯔꯛꯏꯕꯅꯦ
ꯆꯨꯏꯁꯤꯗꯤ
ꯈꯣꯟ ꯇꯗꯦꯗ
ꯁꯏ ꯇꯕꯂꯤ ꯇꯕꯂꯤ ꯁꯨꯕꯧꯔꯦ
ꯑꯩꯈꯣꯏꯗꯤ ꯅꯣꯡ ꯆꯨꯔꯁꯨ ꯐꯦꯔꯅ ꯊꯥꯔꯦꯍꯦ
ꯊꯥꯏꯌꯦ ꯁꯥꯕꯅꯤ ꯅꯈꯣ
ꯎꯝ ꯐꯗꯤ ꯊꯥꯗ꯭ꯔꯣ
ꯁꯠ ꯆꯠꯗꯦ
ꯇꯥꯛꯆꯔꯦ
ꯑꯣ ꯑꯩ ꯁꯥ ꯆꯥꯗꯕꯤꯃꯨꯛ ꯇꯨꯝꯁꯤꯜꯂꯕꯁꯤꯅꯤ
ꯅꯣꯏꯒꯤ ꯅꯣꯏꯅ ꯂꯩꯔꯤꯕ ꯃꯐꯝꯗꯣ
ꯑꯥ
ꯅꯪ ꯅ ꯇꯗꯗꯒꯤꯝ ꯀꯌꯥ ꯄꯤꯅꯣ ꯅ ꯀ ꯀꯥ ꯂꯩꯃꯤꯅꯦꯔ ꯀꯃꯥꯏꯗꯅꯤ
ꯏꯊꯟꯗ ꯂꯩꯕꯅꯤꯗ
ꯑꯩꯈꯣꯏꯅ ꯂꯩꯗꯨꯒ ꯃꯥꯟꯅꯕ꯭ꯔꯣ
ꯅꯣꯏꯅ ꯂꯩꯗꯒ ꯃꯥꯟꯗꯦ ꯑꯩ ꯀꯩꯅꯣ ꯏꯁꯤꯡ ꯃꯥꯏꯁꯤꯡꯒ ꯃꯩꯒ ꯌꯥꯎꯔꯒ ꯂꯤꯁꯤꯡ ꯑꯅꯤ ꯆꯥꯝꯃꯉꯥ ꯃꯨꯛꯁꯥꯡ
ꯊꯥ ꯑꯃꯒꯤꯒꯦ
ꯑꯥ
ꯑꯦ ꯅꯪ ꯀꯩꯁꯨ ꯏꯁꯤꯡꯗ ꯀꯩꯁꯨ ꯁꯦꯟꯅꯕꯁꯨ ꯉꯝꯃꯣꯏ
ꯁꯤꯁꯤꯡꯒ ꯐꯖꯤꯔꯤꯅꯦꯒꯕꯨꯗꯤꯗ ꯨꯗꯤ ꯂꯩꯕ ꯉ
ꯍꯥꯏꯗꯤ ꯃꯣꯏꯅ ꯃꯣꯏꯅꯅꯦ ꯅꯉꯣꯟꯗ ꯀꯩꯀꯩ ꯄꯤꯒꯦꯈꯤꯕ
ꯏꯁꯤꯡꯒ ꯃꯩꯒ ꯄꯤꯔꯤ ꯃꯉꯥꯏꯔꯦ ꯀꯩꯅꯣ ꯉꯥꯁꯤ ꯃꯉꯥꯏꯔꯦ ꯑꯗꯨꯒ
ꯀꯥꯗꯤ ꯀꯥ ꯀꯌꯥ ꯄꯤꯒꯦ
ꯀꯥ ꯐꯃꯨ ꯀꯥ ꯑꯃ ꯅꯤꯄꯥꯜꯔꯨꯝ ꯇꯣꯏꯂꯦꯠ ꯂꯩꯔꯦ
ꯑꯝ
ꯑꯗꯒꯤ ꯁꯨꯝꯕ ꯀ ꯃꯆꯥ ꯑꯃ ꯍꯥꯏ ꯀꯥ ꯑꯅꯤꯁꯦ ꯆꯥꯎꯕ ꯆꯞ ꯃꯥꯟꯅꯩ ꯑꯃꯅ ꯀꯩ ꯍꯥꯏꯗꯣꯏꯅꯣ ꯁꯣꯐꯥ ꯀꯥ ꯍꯥꯏꯇꯥꯔꯦꯅꯦ ꯃꯤ ꯂꯥꯛꯊꯣꯛ ꯂꯥꯛꯁꯤꯒ ꯗꯥꯏꯅꯤꯡ ꯔꯨꯝ ꯎꯃ
ꯎꯝ
ꯀꯤꯠꯆꯟ ꯑꯃꯒ ꯃꯆꯥ ꯑꯃꯒ
ꯆꯁꯤꯡꯗꯨꯕꯨ ꯒ꯭ꯌꯥꯁ ꯀꯩꯀꯥ ꯊꯝꯕ꯭ꯔꯣ ꯅꯪꯕꯣ
ꯒ꯭ꯌꯥꯁ ꯇꯨꯝꯗ ꯏꯟꯗꯛꯁꯟ ꯊꯝꯃꯦ ꯃꯩ ꯁ ꯃꯨꯠꯇꯃꯤꯅ
ꯑꯣ ꯏꯟꯖꯦꯛꯁꯟ ꯑꯣꯏꯅ ꯊꯝꯃꯦꯕ
ꯍꯗ ꯁꯟꯒ ꯔꯥꯁꯨ ꯀꯅꯉ ꯃꯥꯥꯏ ꯇꯧ ꯊꯝꯝꯕ ꯃꯩꯗꯣ ꯃꯨꯠꯇꯃꯤꯅꯦ ꯒ꯭ꯌꯥꯁꯀꯤ ꯗꯔꯀꯥꯔꯖꯨ ꯇꯥꯗꯕ
ꯑꯣ ꯅꯣꯡ ꯐꯥꯊꯣꯛꯀ ꯃꯤ ꯌꯥꯝꯗꯕ ꯏꯟꯖꯥꯡ ꯑꯍꯥꯎꯕ ꯑꯃ ꯆꯥꯅꯤꯡꯉꯗꯤ ꯑꯗꯨꯝꯗꯨꯁꯨ ꯂꯥꯛꯑ ꯆꯥ ꯌꯥꯕꯒꯤ ꯃꯑꯣꯡ ꯂꯩꯅꯤꯌꯦ
ꯂꯩ ꯆꯔꯦ ꯃꯤ ꯌꯥꯗ
ꯑꯦ ꯒꯤ ꯑꯔꯤꯖꯥꯦꯔꯣ
ꯀꯩꯒꯤ
ꯀꯦꯖꯤ ꯃꯈꯥꯏ ꯃꯇꯊ ꯆꯥ ꯃꯤꯁꯤꯁꯨ ꯀꯃꯥꯏꯅ ꯄꯨꯗꯣꯏꯅꯣ ꯀꯥꯡ ꯄꯣꯊꯥ ꯉꯝꯗꯣꯏꯅꯣ
ꯃꯥꯖꯦ ꯑꯝ ꯁꯔꯥ ꯑꯃ ꯔꯣꯏꯁꯕꯣ
ꯀ ꯀꯃꯅ ꯇꯨꯃꯤ ꯃꯤ
ꯑꯣ
ꯆꯥꯈꯤꯕ ꯇꯨꯝꯅꯤ ꯆꯥꯈꯤꯕ ꯑꯃꯨꯛ ꯉꯥꯛꯇ ꯂꯩ ꯆꯥꯁꯤ ꯉꯥꯛꯇ ꯂꯩ ꯑꯃꯨꯛ ꯆꯥꯁꯤ ꯀꯅꯥ ꯊꯥꯛ ꯊ ꯣꯝꯄꯣꯛꯄꯕꯨꯗꯤ ꯃꯃꯥ ꯃꯄꯥꯅ ꯊꯥꯡꯒꯅꯤ
ꯎꯝ
ꯌꯥꯗ꯭ꯔꯦ
ꯖꯣꯒꯣꯟ ꯍꯥꯏꯗꯤ ꯅꯣꯏ ꯍꯥꯟꯅ ꯈꯪꯅꯛꯇ꯭ꯔꯥ
ꯈꯪꯅꯔꯛꯇꯦꯗ
ꯍꯁꯤꯥ ꯍꯅꯕꯅꯦꯕ
ꯁꯤꯂꯛꯑꯒ ꯁꯤꯔꯥꯛꯑꯕꯨ ꯐꯅ ꯀꯨꯏꯔꯦ ꯄꯨꯟꯅꯗꯦꯗ
ꯑꯥ
ꯅꯣꯏꯣꯏꯅ ꯅꯣꯏꯅ ꯁꯤꯗ ꯂꯥꯛꯑꯕꯨ ꯅꯣꯏꯅ ꯅꯨꯣꯃꯦꯠꯀꯤ ꯊꯕꯛ ꯏꯪꯈꯥꯡ ꯇꯧꯕ ꯑꯗꯨꯃꯥꯏꯅ ꯀꯩꯁꯨ ꯑꯩꯈꯣꯏ ꯑꯩꯅ ꯆꯥꯛ ꯑꯩꯁꯤꯗ ꯐꯅ ꯀꯨꯏꯅ ꯂꯩꯌꯦꯕ ꯃꯃꯥꯡ ꯆꯍꯤ ꯃꯃꯥꯡ ꯆꯍꯤ ꯃꯃꯥꯡ ꯆꯍꯤꯒꯤ ꯑꯗꯨꯗ ꯂꯩꯔꯝꯕꯅꯦꯕ ꯐꯔ ꯑꯩꯈꯣꯏꯏꯅ
ꯎꯝ
ꯀꯩꯁꯨ ꯀꯥꯏꯅ ꯑꯩꯈꯣꯏ ꯎꯔꯝꯃꯣꯏꯗ
ꯎꯝ
ꯑꯩꯗꯤꯗꯤ ꯄꯀꯤꯀꯥꯗꯝ ꯂꯩꯕ
ꯗꯤꯄꯀꯥ ꯅꯪꯒ ꯂꯩꯕꯨꯗꯤ ꯈꯪꯉꯤꯅꯦ
ꯎꯝ ꯅꯣꯡꯗꯝꯝꯕ ꯅ ꯑꯃꯁꯨ ꯌꯥꯎꯔꯝꯕꯅꯦ
ꯍꯥꯥ
ꯑꯗꯤ ꯀꯥꯂꯕꯗꯤ ꯑꯗꯨꯝ ꯑꯩꯅ ꯑꯍꯥꯟꯕ ꯂꯥꯛꯄꯩꯗꯤ ꯆꯥꯛ ꯏꯁꯤꯡ ꯆꯥꯕꯁꯤ ꯀꯩꯁꯨ ꯁꯤꯗ ꯆꯥꯗꯦ ꯑꯩꯈꯣꯏꯗꯥꯏꯃ ꯂꯥꯛꯄꯗꯝ ꯆꯠꯂ ꯆꯠꯂ ꯆꯥꯔꯝꯃꯦꯕ
ꯅꯣꯏꯗꯥ
ꯎꯝ
ꯐꯥꯏꯗ
ꯑꯁꯤꯗ ꯂꯩꯌꯦ ꯕꯤꯔ ꯌꯨꯅꯤꯚꯔꯁꯤꯇꯤ ꯂꯩꯕꯗꯣ
ꯑꯥ
ꯑꯥ ꯑꯗꯨ ꯑꯗꯨꯒꯤ ꯅꯥꯀꯟꯗ ꯂꯩꯌꯦ
ꯅꯪ ꯐꯣꯡꯃꯤꯟꯅꯕ꯭ꯔꯥ
ꯑꯥ
ꯑ ꯃꯥ ꯇꯝꯃꯦꯃꯤ ꯑꯣꯏꯣꯏꯁꯤꯗ
ꯇꯃꯦ
ꯑꯣ
ꯑ ꯃꯥꯁꯇꯔꯩ ꯂꯣꯏꯈꯔꯦ ꯃꯥꯁꯦ ꯍꯧꯖꯤꯛ ꯕꯤꯠ ꯗꯤꯄꯥꯔꯠꯃꯦꯟ ꯇꯤꯆꯔ ꯏꯖꯨꯀꯦꯁꯟ ꯇꯧꯔꯤꯕꯅꯦ
ꯑꯣ
ꯇꯁꯨ ꯄꯥꯁꯣꯏ ꯑ ꯑꯩ ꯇꯝ ꯇꯝꯃꯣꯅ ꯑꯩ ꯇꯜꯂ
ꯑ
ꯍꯥꯏꯗꯤ ꯍꯟꯗꯛꯕꯨꯗꯤ ꯇꯝꯕꯤꯔꯁꯨꯨꯝ ꯈꯜꯂꯤꯅꯤ
ꯃꯊꯪꯁ ꯑꯩꯒꯨꯝꯕ ꯇꯝꯒꯗꯕ ꯇꯝꯃꯣꯏ ꯍꯟꯇ ꯕꯤꯠ ꯌꯥꯎꯗꯦꯕ ꯀꯗꯥꯏꯗꯒꯤ ꯃꯥꯁꯇꯔ ꯇꯧꯔꯒ ꯑꯩꯗꯤ ꯃꯃꯥꯡꯗ ꯇꯧꯔꯝꯃꯕꯅꯤ ꯂꯣꯏꯁꯟꯗꯕ
ꯑꯝ
ꯇꯨ ꯊꯥꯎꯖꯟ ꯀꯌꯥꯒꯤꯗꯅꯣ ꯇ꯭ꯋꯦꯟꯇꯤ ꯐꯣꯔ ꯑꯗꯨ ꯇ꯭ꯋꯦꯟꯇꯤ ꯊ꯭ꯔꯤꯗ ꯇꯧꯔꯝꯃꯕꯅꯤ ꯂꯣꯏꯁꯤꯟꯈꯤꯗꯕ
ꯑꯗꯨ ꯖꯨꯒꯦ ꯍꯣꯏ ꯕꯁ ꯑꯣꯏꯕ꯭ꯔ ꯅꯠꯇ꯭ꯔꯒ ꯖꯒꯦ ꯍꯣꯏꯗꯤ ꯍꯟꯕ꯭ꯔꯣ
ꯖꯨꯒ ꯦꯁꯅꯤ ꯂꯩꯦꯅ
ꯍꯪꯒꯤꯦ ꯍꯅꯨꯔꯦꯅꯦ ꯑꯗꯨꯗꯤ
ꯀꯥꯏꯔꯒꯦ ꯅꯣꯏ ꯍꯧꯖꯤꯛꯐꯥꯎ ꯍꯟꯅꯨꯕꯨ ꯁꯤꯡꯉꯤꯕꯣ ꯍꯥꯏꯁꯤꯕꯣ ꯃꯤ ꯗꯥꯝ ꯃꯤꯜꯂꯦ ꯅꯣꯏ ꯏꯁꯩ ꯀꯨꯟꯊ꯭ꯔꯥꯍꯨꯝꯗꯣꯏ ꯁꯨꯔꯦ ꯍꯥꯏ ꯇꯥꯗ꯭ꯔꯣ
ꯑꯉꯥꯡꯅꯦ ꯃꯣꯏꯗꯤ ꯅꯣꯡꯃꯒꯤ ꯑꯗꯨꯝ ꯊꯕꯛ ꯏꯪꯥꯡ ꯑꯉꯥꯡ ꯅꯨꯄꯤ ꯂꯥꯏꯔꯤꯛ ꯇꯥꯕꯁꯨ ꯅꯣꯏꯅ ꯁ꯭ꯀꯨꯜ ꯀꯍꯟꯕꯅꯤ ꯇꯥꯕꯤꯂꯟꯗꯣ ꯆꯠꯂꯒ ꯃꯥꯗꯨ ꯅꯠꯇꯦ ꯙꯔꯥꯎ ꯂꯩꯅꯕꯁꯨ ꯂꯩꯕꯅꯦ
ꯑꯥ
ꯆꯔꯝꯅꯤꯣꯡꯉꯝꯗ ꯂꯥꯏꯛ ꯄꯥꯃꯤ ꯑꯉꯥꯡꯥꯏꯔꯤ ꯇꯣꯏ ꯆꯠꯈꯤꯗꯣꯃꯤ
ꯃꯩ ꯐꯥꯏꯅꯦ ꯃꯣꯏ ꯃꯌꯨꯝꯗꯒ ꯂ ꯍꯩꯅꯔꯔꯣꯏꯌꯦ ꯁꯤꯗ ꯂꯥꯛꯑꯒ ꯄꯩꯁꯥ ꯇꯪꯈꯥꯏ ꯂꯩꯔꯝꯃꯤꯅ
ꯑꯦꯍ ꯑꯩꯈꯣꯏꯒꯤꯗꯤ ꯈ꯭ꯋꯥꯏꯗꯒꯤ ꯑꯉꯥꯡ ꯑꯣꯏꯔꯤꯅꯦ ꯃꯣꯏꯅ
ꯎꯝ
ꯑꯣꯏꯩꯅ ꯑꯉꯥꯡꯅꯤꯅ ꯁꯨꯝ ꯂꯨꯅ ꯆꯥꯟꯅ ꯇꯧꯔꯤꯅꯦ ꯃꯣꯏꯁꯦ
ꯃꯥꯅꯦ
ꯍꯥꯏꯗꯤ ꯃꯣꯏ ꯁꯑꯣꯣꯡ ꯁꯇꯥꯠꯇ ꯑꯍꯟꯁꯨ ꯄꯥꯟꯕ ꯋꯥꯅꯦꯕ
ꯍꯝ
ꯑꯩꯈꯣꯏꯒꯤ ꯂꯩꯕꯤꯗ ꯈ꯭ꯋꯥꯏꯗꯩ ꯑꯔꯥꯡ ꯂꯩꯕꯕꯁꯤꯦꯗ ꯃꯤꯂꯟ ꯂꯩꯔꯦ ꯗꯥꯔꯥꯍꯣꯜ ꯂꯩꯔꯦ ꯑꯗꯒꯤꯗꯤ ꯑꯃꯗꯥ ꯄ꯭ꯔꯦꯝꯆꯟꯗ꯭ꯔꯗꯨꯁꯨ ꯃꯉꯥ
ꯄ꯭ꯔꯦꯝꯆꯟꯗ꯭ꯔ ꯍꯣꯏ ꯔꯥꯍꯨꯜ ꯍꯣꯏ ꯂꯦꯡꯒꯥꯔ ꯈꯪꯗꯦꯔꯤ ꯃꯣꯏꯁꯦ
ꯈꯪꯗꯦ ꯗꯥ ꯅꯥꯎꯕꯗꯤ ꯑꯍꯟꯅꯍꯦ ꯑꯩꯅ ꯈꯪꯕꯨ ꯃꯥ ꯚꯣꯂꯤꯕꯣꯜ ꯁꯥꯟꯅꯔꯝꯃꯦ ꯍꯥꯏꯗꯅ
ꯑꫭ
ꯃꯥ ꯕꯣꯂꯤꯕꯣꯜ ꯁꯥꯟꯅꯃꯤꯅꯔꯝꯕ ꯑꯩꯈꯣꯏꯒꯤ ꯏꯌꯥꯝꯕ ꯂꯩꯌꯦꯕ
ꯑꯥ
ꯃꯣꯏ ꯌꯨꯝꯗꯒ ꯂꯩꯔꯝꯃꯦ ꯑꯗꯨꯗꯤ ꯑꯗꯨꯝ ꯑꯩꯁꯦ ꯑꯩꯁꯦ ꯃꯣꯏ ꯃꯌꯥꯝꯅ ꯃꯣꯏ ꯃꯌꯥꯝ ꯃꯔꯛꯇ ꯑꯗꯨꯝ ꯂꯩꯔꯛꯄꯅꯦ ꯑꯉꯥꯡ ꯑꫭꯏ ꯀꯥꯟꯗ
ꯑꯣ ꯅꯪ ꯍꯧꯖꯤꯛ ꯅꯤꯡꯁꯤꯡꯉꯛꯄ ꯋꯥꯔꯣ ꯅꫭꯏꯄꯥꯅꯤ ꯈꯪꯅꯕꯔꯣ ꯍꯥꯟꯅ
ꯈꯪꯗꯤꯦ ꯈꯪꯗꯦꯗ ꯃꯥꯗꯤ ꯈꯪꯍꯧꯗ꯭ꯔꯦ ꯑꯇꯩ ꯂꯩꯔꯝꯕ ꯑ ꯑꯂꯪꯕ ꯀꯥꯟꯗ ꯂꯩꯔꯝꯃꯦꯕꯀꯣ ꯑꯂꯪꯕ ꯑ ꯄꯣꯏꯟ ꯀꯥꯞꯄꯅꯅꯥꯕ ꯀꯥꯟꯗ ꯃꯌꯥꯝ ꯂꯩꯔꯝꯃꯦ ꯃꯣꯏꯕꯨꯗꯤ ꯂꯣꯏꯅ ꯍꯧꯖꯤꯛ ꯎꯕ ꯀꯥꯟꯗꯁꯨ ꯑꯗꯨꯝ ꯈꯪꯅꯩ ꯑ ꯃꯥꯗꯤ ꯃꯥꯅ ꯄꯠꯇꯣꯂꯀꯥꯟꯗ ꯑꯩꯁꯨ ꯁꯤ ꯌꯥꯏꯁꯦ ꯎꯕ꯭ꯔꯥ ꯇꯧꯁꯤꯔꯣ ꯃꯍꯥꯛ ꯑꯗꯨ ꯑꯃ ꯍꯥꯏꯔꯛꯄꯀꯥꯟꯗ ꯀꯩꯅꯣꯁꯦ ꯗꯥꯔꯣꯖꯁ ꯀꯥꯏ ꯃꯥꯏ ꯃꯃꯤꯁꯦ ꯀꯥꯏꯦ ꯆꯞ ꯆꯥꯕꯤ ꯑꯣꯏꯒꯦ
ꯌꯨꯔꯦꯟ ꯖꯝ
ꯏꯔꯦꯝꯕꯝ
ꯏꯔꯦꯝꯕꯝꯃꯕ
ꯕꯔꯥ ꯁꯣꯔꯩꯕꯤꯗꯣ
ꯎꯝ ꯌꯨꯔꯦꯟꯕꯝ ꯍꯥꯏꯕ ꯑꯃ ꯌꯨꯔꯦꯟꯖꯝ ꯍꯥꯏꯕ ꯑꯅꯤ ꯁꯕ꯭ꯔꯥ
ꯌꯨꯔꯦꯟ ꯄꯝꯗꯤ ꯇꯥꯏ ꯌꯨꯔꯦꯟꯖꯝꯗꯤ ꯇꯥꯗꯤ ꯇ
ꯑꯣ ꯑꯅꯤ ꯏꯨꯔꯦꯝꯕꯝ ꯃꯔꯨꯞ ꯑꯣꯏꯅ
ꯌꯔꯦꯝꯕꯝꯁꯦ ꯑꯁꯤ ꯄꯥꯁꯣꯏ ꯂꯥꯅꯤ ꯆꯠꯇꯅꯦ
ꯐꯥꯁꯣꯏꯗꯒꯤ
ꯑ ꯈꯤꯇꯪ ꯊꯧꯊꯔꯒ ꯑꯥ ꯑꯗꯨ ꯊꯧꯊꯔꯒ ꯂꯩꯕꯅꯤꯅꯦ ꯆꯗꯤ ꯆꯠꯂꯦꯗ
ꯁꯤꯔ ꯀꯦ ꯅꯣꯗꯗꯤ ꯆꯥꯔꯩꯅ ꯏꯟꯅ ꯄꯨꯅꯤꯗ
ꯁꯤ ꯀꯔꯤ ꯇꯥꯕꯨꯡꯈꯣꯛꯇꯣ
ꯎꯝ
ꯑꯥ ꯑꯗꯨ ꯁꯨꯝ ꯆꯪꯉꯁꯨ ꯅꯛꯑꯦꯕ ꯃꯣꯏꯗꯣ
ꯆꯞ ꯃꯥꯟꯅꯔꯦ ꯅꯪ ꯉꯥꯏꯍꯥꯟ ꯂꯝꯕꯤꯗꯣꯨꯡ ꯍꯀꯣꯛ ꯂꯩꯔꯒ ꯑꯗꯨꯗꯒꯤ ꯐꯥꯎꯖꯤꯟꯈ꯭ꯔꯁꯨ ꯌꯥꯔꯦ ꯑꯩ ꯊꯧꯗꯔꯁꯨ ꯌꯥꯔꯦ ꯃꯣꯏ ꯃꯣꯏꯁꯦ ꯂꯝꯕꯤ ꯊꯣꯡꯅ ꯁꯦꯝꯈ꯭ꯔꯃꯤꯗ
ꯐꯕꯅꯤꯗꯃꯔꯣꯝꯒꯤ ꯂꯝꯕꯤ
ꯐꯕꯅꯤ ꯐꯕꯅꯦ ꯃꯣꯏ ꯑꯗꯨꯒꯤ ꯂꯥꯡꯖꯤꯡꯒꯤ ꯁꯤ ꯑꯥꯔ ꯄꯤ ꯑꯣꯐꯀ ꯂꯩꯕꯗꯣ ꯑꯁ ꯇꯥꯔꯣꯁꯨ ꯃꯥꯗꯤ ꯃꯇꯣꯝ ꯀꯨꯏ ꯅꯠꯇ꯭ꯔꯣ ꯃꯥꯗꯣ
ꯅꯨꯄꯥ ꯑꯃ ꯊꯟꯅꯔꯤ ꯃꯥꯁꯨ
ꯁꯨꯃꯥꯖ ꯆꯍꯤ ꯐꯅ ꯌꯥꯝ ꯃꯤ ꯅꯨꯄꯤ ꯊꯤꯒꯦꯒ ꯑꯝꯇ ꯈꯟꯗ ꯆꯠꯂ
ꯄꯤ ꯍꯩꯁ ꯇꯤ ꯇꯧꯈꯤꯅꯤꯗꯥꯏꯅ
ꯇꯧꯔꯣ
ꯀꯩꯅꯗꯤ ꯅꯪꯁꯨ ꯁꯥꯟꯅꯔꯄꯔꯣ ꯐꯗꯅ ꯃꯥꯏꯅ ꯇꯣꯔꯅꯥꯃꯦꯟ ꯅꯨꯡ ꯆ ꯈꯣꯠꯇ ꯊꯣꯛꯧꯇꯕ
ꯇꯔꯛꯃꯦ
ꯑꯣ
ꯕꯣꯂꯤ ꯁꯥꯟꯅꯕꯁꯦ ꯑꯩꯅ ꯑꯩꯁꯨ ꯑꯇꯩ ꯃꯇꯝꯗꯗꯤ ꯐꯨꯠꯕꯣꯜ ꯁꯥꯟꯅꯔꯦꯑꯕꯀꯣ
ꯑꯥ
ꯁꯥꯟꯅꯕꯁꯦ ꯑꯩꯈꯣꯏ ꯑꯩꯈꯣꯏ ꯃꯕꯥꯏ ꯑꯩꯈꯣꯏ ꯕꯥꯅ ꯌꯥꯗꯦꯕ
ꯀꯩꯅꯣ
ꯌꯥꯗꯦꯗꯤ ꯑꯩꯈꯣꯏ ꯏꯃꯥꯟꯅꯕ ꯑꯃ ꯄꯥꯎꯔꯤꯁꯦ ꯊꯥꯏꯅ ꯁꯟꯇꯣꯁ ꯇ꯭ꯔꯣꯐꯤꯗ ꯐꯖꯅ ꯐꯥꯎꯔꯝꯃꯒ ꯁꯥꯟꯅꯔꯝꯕ ꯃꯅꯤꯄꯨꯔꯒꯤ ꯃꯁꯛ ꯊꯣꯛꯄ ꯁꯥꯟꯅꯔꯝꯕ ꯍꯥꯏꯇꯥꯔꯦ
ꯎꯝ
ꯑꯗꯨꯗ ꯇꯦꯛꯑꯒ ꯈꯣꯠꯂꯒ ꯁꯣꯛꯑꯒ ꯂꯩꯕꯗꯨꯗ ꯃꯅꯥꯔꯥꯏ ꯍꯦꯛꯇ ꯃꯁꯥꯒꯤ ꯗꯥꯏꯠ ꯍꯦꯛꯇ ꯑꯣꯏꯍꯧꯕ ꯍꯥꯏꯇꯥꯔꯦ
ꯎꯝ
ꯑꯗꯣ ꯍꯧꯖꯤꯛꯄꯨꯗꯤ ꯁꯥꯟꯅ ꯈꯣꯠꯅꯕꯁ ꯌꯥꯝ ꯐꯔꯦꯗꯅ ꯎꯝ ꯑꯗꯨ ꯈꯔꯗꯤ ꯑꯩ ꯃꯅꯥꯏ ꯑꯣꯏꯔꯒ ꯍꯧꯖꯤꯛ ꯑꯩꯈꯣꯏꯗꯤ ꯗꯨꯀꯥꯟ ꯐꯝꯃ ꯂꯩꯕ ꯍꯥꯏꯇꯥꯔꯦ
ꯑꯣ
ꯁꯥꯟꯅ ꯈꯣꯠꯅꯕꯁꯦ ꯃꯣꯏꯅ ꯂꯣꯏ ꯊꯤꯡꯕ ꯑꯩꯈꯣꯏꯗ ꯑꯗꯒꯤꯗꯤ ꯑꯩꯅ ꯀ꯭ꯂꯥꯁ ꯅꯥꯏꯟ ꯀꯥꯔ ꯑꯩꯁꯦ
ꯑꯥ
ꯅꯌ꯭ꯥꯟ ꯀꯔꯒꯥ ꯑꯩꯈꯣꯏꯒꯤ ꯌꯨꯝꯁꯦ ꯁꯨꯃꯥꯏ ꯏꯁꯝ ꯁꯝꯅ ꯍꯥꯏꯀꯥꯟꯗ ꯂꯥꯏꯕ꯭ꯦꯔꯤ ꯂꯩꯕꯁꯦ ꯑꯁꯤꯗꯒꯤ ꯍꯣꯁꯇꯦꯜ ꯁꯥꯕꯦꯟ ꯁꯦꯝꯃꯨꯛ ꯂꯥꯞꯅꯩꯌꯦꯕ
ꯂ ꯄꯊꯔꯣ
ꯑꯩꯈꯣꯏ ꯂꯝꯄꯥꯛꯀ ꯑꯁꯤꯒ ꯂꯥꯞꯅꯩꯌꯦꯕ ꯂꯝꯄꯥꯛ ꯑꯁꯤꯅ ꯂꯥꯏꯕ꯭ꯔꯦꯔꯤꯁꯤꯅ ꯂꯩꯔꯛ ꯑꯃꯅꯦꯕ
ꯑꯣ
ꯍꯦ ꯍꯣꯁꯇꯦꯜ ꯁꯚꯦꯟꯒꯤꯁꯤꯅ ꯂꯩꯔꯛ ꯑꯃꯅꯦꯕ ꯁꯚꯦꯟꯗ ꯒꯤ ꯂꯥꯏꯕ꯭ꯔꯦꯔꯤꯒꯤ ꯂꯩꯔꯛꯁꯤꯗ ꯑꯩꯈꯣꯏꯁꯦ ꯍꯣꯡꯒꯠꯂꯛꯄꯅꯦꯕ
ꯑꯣ
ꯀꯣꯆꯤꯡ ꯍꯜꯂꯒ ꯑꯗꯨꯅ ꯑꯗꯨꯒꯤ ꯑꯗꯨꯒꯤ ꯒ꯭ꯔꯥꯎꯟꯗꯨꯗꯤ ꯚꯣꯂꯤꯕꯣꯜ ꯁꯥꯟꯅꯕ ꯍꯥꯏꯇꯥꯔꯦ
ꯚꯣꯂꯤꯕꯣꯜꯗꯤ ꯅꯣꯏ ꯊꯥꯏꯅꯗꯒꯤ ꯁꯨꯝ ꯁꯥꯟꯅꯔꯝꯃꯦꯅ ꯑꯗꯨꯗꯤ ꯅꯣꯏꯔꯣꯝꯗꯤ ꯑꯩꯈꯣꯏ ꯔꯣꯝꯒꯤꯗꯤ ꯂꯥꯛꯄ ꯀꯨꯏꯗ꯭ꯔꯤꯌꯦ
ꯎꯝ ꯇꯁꯦꯡꯅ ꯍꯥꯏꯔꯀꯥꯟꯗ ꯊꯧꯕꯥꯜꯂꯣꯝꯒꯤ ꯐꯥꯎꯔꯤꯕ ꯄ꯭ꯂꯦꯌꯥꯔ ꯃꯌꯥꯝꯖꯦ
ꯑꯥ
ꯍꯥꯏꯗꯤ ꯑꯗꯨꯝ ꯑꯩꯈꯣꯏ ꯑꯍꯟ ꯁꯥꯟꯅꯔꯤꯕ ꯗꯤꯄꯛ ꯍꯣꯏꯗ ꯍꯪꯀꯥꯟꯗꯁꯨ ꯈꯪꯅꯤ ꯑꯗꯨꯝ ꯑꯐꯥꯎꯕ ꯄ꯭ꯂꯦꯌꯥꯔꯒꯩꯗꯤ ꯑꯩꯈꯣꯏ ꯂꯝꯄꯥꯛꯇꯩ ꯂꯣꯏꯅ ꯍꯧꯕ ꯉꯥꯛꯇꯅꯦ ꯑꯌꯥꯝꯕꯅ ꯑꯩꯈꯣꯏꯒꯤ ꯒ꯭ꯔꯥꯎꯟꯗ ꯌꯥꯝ ꯁꯥꯟꯅꯕ ꯅꯨꯡꯉꯥꯏꯌꯦꯕ
ꯑꯣ
ꯑꯗꯨꯃꯥꯏꯅ ꯑꯐꯥꯎꯕ ꯄ꯭ꯂꯦꯌꯥꯔꯉꯩꯁꯦ ꯍꯧꯕꯅꯤꯅ ꯑꯗꯨꯝ ꯃꯣꯏꯒꯤ ꯃꯣꯏꯅ ꯕꯣꯜ ꯁꯥꯟꯅꯕꯗꯣ ꯌꯦꯡꯉ ꯌꯦꯡꯉꯒ ꯑꯁ ꯑꯩꯁꯖꯨ ꯁꯥꯟꯅꯔꯛ ꯄꯤꯛꯏ ꯀꯥꯟꯗꯗꯤ ꯁꯨꯡꯁꯥꯟ ꯁꯥꯟꯅꯔꯛꯇꯦ ꯑꯗꯨꯒ ꯀ꯭ꯂꯥꯁ ꯅꯥꯏꯟ ꯀꯥꯕꯒꯤ ꯀꯣꯆꯤꯡ ꯆꯠꯂꯣ ꯍꯜ ꯂꯛ ꯍꯜꯂꯒ ꯂꯝꯄꯥꯛꯇ ꯉꯥꯏꯍꯥꯛ-ꯉꯥꯏꯍꯥꯛ ꯐꯝꯃꯒ ꯁꯨꯝ ꯕꯣꯜ ꯁꯥꯟꯅ ꯌꯥꯎꯕꯗꯣ
ꯎꯝ
ꯅꯦꯁꯨꯝꯝ ꯁꯥꯟꯅꯕꯔꯣꯝꯗꯗꯤ ꯏꯁꯥꯅ ꯇꯁꯦꯡꯅ ꯁꯥꯟꯅꯕꯖꯦ ꯊꯋꯥꯏ ꯌꯥꯝ ꯌꯥꯎꯋꯦ ꯄꯥꯝꯁꯨ ꯄꯥꯝꯖꯩꯌꯦꯕꯀꯣ ꯑꯗꯨꯅ ꯑꯦ ꯁꯥꯟꯅꯕ ꯌꯥꯅꯤ ꯈꯣꯠꯅꯤ ꯑꯗꯨꯗꯒꯤꯗꯤ ꯑꯍꯥꯟꯕ ꯁꯥꯟꯅꯕꯁꯤꯗ ꯃꯤꯅꯤꯒꯤ ꯚꯣꯏꯁꯀꯤ ꯁꯥꯟꯅ ꯆꯠꯂꯦ
ꯎꯝ
ꯏꯔꯦꯡꯕꯝꯗ
ꯎꯝ
ꯏꯔꯦꯡꯕꯝꯗꯩ ꯑꯃꯨꯛ ꯍꯜꯂꯛꯑꯒ ꯑꯃꯨꯛ ꯑꯣꯖꯥꯒꯩꯅ ꯁꯦꯂꯦꯛꯁꯟ ꯇꯧꯀꯥꯟꯗ ꯑꯃꯨꯛ ꯈꯨꯃꯜꯂꯝꯄꯥꯛꯇ ꯀꯧꯈꯠꯂꯛꯑꯦ ꯀꯧꯈꯠꯂꯛꯑꯒ ꯑꯩꯈꯣꯏ ꯃꯥ ꯍꯣꯢꯅ ꯑꯗꯨꯀꯥꯟꯗꯗꯤ ꯀꯩꯝ ꯍꯥꯏꯗꯦ ꯑꯗꯒꯤꯗꯤ ꯃꯤ ꯅꯦꯁ ꯅꯦꯜ ꯊꯥꯕꯒꯤ ꯋꯥ ꯍꯥꯏꯅ ꯀꯥꯟꯗ ꯑꯩꯈꯣꯏ ꯃꯥ ꯍꯣꯢꯅ ꯌꯥꯗ꯭ꯔꯦ ꯆꯠꯄ ꯌꯥꯗ꯭ꯔꯦ ꯑꯗꯒꯤꯗꯤ ꯑꯗꯨꯝ ꯑꯗꯨꯗꯒꯤ ꯁꯥꯟꯅꯕꯁꯦ ꯀ꯭ꯂꯥꯁ ꯇꯦꯟ ꯊꯥ ꯂꯣꯏꯕꯗ ꯑꯃꯨꯛ ꯂꯦꯞꯄꯦ
ꯑꯣ꯬꯬꯬
ꯑꯦꯂꯦꯚꯦꯜ ꯀꯥꯕꯗꯩ ꯑꯃꯨꯛ ꯔꯦꯟꯇ ꯂꯩꯔꯦ ꯀꯩꯁꯥꯝꯄꯥꯠꯇ
ꯎꯝ
ꯀꯩꯁꯥꯝꯄꯥꯠꯀꯤ ꯃꯨꯇꯨꯝ ꯂꯩꯀꯥꯏꯗ
ꯎꯝ
ꯑꯗꯨꯗ ꯂꯩꯕꯗꯒꯤ ꯑꯃꯨꯛ ꯇꯨꯌꯦꯜꯞ ꯐꯥꯎ ꯇꯨꯌꯦꯜꯞ ꯊꯥꯔꯝꯗꯥꯏꯗ ꯍꯣꯁꯇꯦꯜꯗ ꯑꯃꯨꯛ ꯆꯪꯉꯦꯗꯅ
ꯑꯣ ꯑꯗꯨꯗ ꯄꯨꯔꯥ ꯂꯣꯢꯒꯤꯕꯅꯦꯕ
ꯑꯗꯨ ꯒ꯭ꯔꯦꯖꯨꯋꯦꯁꯟ ꯀꯀꯥꯟꯗ ꯋꯥꯛꯀꯤꯡ ꯈꯔ ꯆꯦꯜꯂꯒ ꯑꯗꯨꯝ ꯊꯕꯛ ꯢꯪꯈꯥꯡ ꯆꯦꯜꯂꯦ
ꯎꯝ
ꯇꯦꯛ ꯇꯦꯛ ꯇꯦꯛ ꯁꯨꯝ ꯁꯥꯟꯅꯔꯝꯃꯤ ꯁꯥꯟꯅꯔꯝꯃꯤꯗ ꯑꯗꯨꯝ ꯍꯥꯏꯗꯤ ꯑꯩꯈꯣꯏꯅ ꯑꯃꯔꯣꯝꯗ ꯑꯃꯨꯛ ꯊꯋꯥꯏ ꯌꯥꯎꯅ ꯁꯥꯟꯅꯖꯔꯁꯨ ꯑꯗꯨ ꯀꯥꯟꯗ ꯆꯣꯟ ꯑꯕ ꯑꯩꯈꯣꯏ ꯃꯣꯏꯒꯤ ꯄ꯭ꯔꯦꯛꯇꯤꯁ ꯇꯧꯕ ꯈꯣꯠꯄꯗꯣ ꯀꯩꯝ ꯌꯥꯎꯗ꯭ꯔꯦꯕ
ꯑꯣ
ꯒꯤ ꯅꯤꯇꯤ ꯅꯤꯌꯣ ꯃꯥꯒꯤ ꯆꯠꯅ ꯀꯥꯡꯂꯣꯟ ꯑꯃ ꯑꯣꯏꯒꯦꯔꯥ ꯑꯃ ꯑꯣꯏꯒꯦꯔꯥ ꯂꯣꯏꯅ ꯈꯪꯉꯦ ꯑꯗꯨꯗꯤ ꯑꯦ ꯇꯨ ꯖꯦꯠꯇꯤ ꯑꯗꯨꯝ ꯃꯣꯏꯒꯤ ꯁꯥꯟꯅꯕ ꯇ꯭ꯔꯤꯛ ꯑꯣꯏꯒꯦꯔꯥ ꯊꯥꯡꯉꯩ ꯁꯦꯡꯅ ꯍꯥꯏꯔꯕꯗ ꯗꯥ ꯗꯤꯄꯛ ꯍꯣꯏꯅ ꯑꯣ ꯆꯣꯡꯕ ꯉꯝꯒꯤꯕ ꯑꯗꯨꯗꯒꯤꯗꯤ ꯃꯣꯏꯅ ꯁꯥꯟꯅꯕ ꯋꯥꯅꯦꯕꯀꯣ
ꯎꯝ
ꯑꯩꯈꯣꯏꯅ ꯑꯃꯨꯛ ꯆꯣꯡꯕ ꯉꯝꯍꯧꯗ꯭ꯔꯦꯗꯅ ꯁꯥꯟꯅꯒꯤꯗ꯭ꯔꯕꯅꯤꯅ
ꯎꯝ
ꯀꯣꯛꯀꯤ ꯇ꯭ꯔꯤꯛꯇꯤ ꯂꯣꯏꯅ ꯏꯁꯥꯗ ꯈꯪꯖꯩꯑꯕ
ꯃꯥꯅꯦ
ꯑꯩꯈꯣꯏꯗꯨꯗ ꯃꯣꯏꯒꯤ ꯃꯃꯥꯟꯅꯕ ꯅꯣꯡꯗꯝꯅ ꯑꯃ ꯂꯩꯔꯝ
ꯣꯁꯅꯕ
ꯎꯝ ꯃꯥꯁꯨꯦ ꯁꯚꯦꯟꯗ ꯂꯩꯔꯝꯃꯤꯅꯦꯕ
ꯑ
ꯗꯤꯄꯛꯀꯤ ꯃꯅꯥꯛꯇ ꯂꯩꯔꯝꯕꯗꯣ ꯍ ꯑꯋꯥꯡꯕꯗꯣ ꯃꯥꯖꯛ ꯑꯗꯨꯩ ꯅꯪ ꯈꯪꯉꯦꯗ ꯎꯔꯗꯤ ꯁꯤꯅꯤ ꯄꯥꯖꯅ ꯍꯥꯏꯔꯗꯤ ꯅꯪꯗ ꯑꯗꯨꯝ ꯈꯪꯅꯦꯦꯕ
ꯎꯝ
ꯃꯃꯥꯡꯒꯤꯁꯦ ꯑꯩꯗꯤ ꯁꯤ ꯑꯥꯔ ꯄꯤ ꯑꯦꯐꯇ ꯆꯪꯈꯤꯕꯅꯦ ꯃꯥꯁꯦ
ꯎꯝ
ꯃꯥꯅꯣꯏ ꯀꯜꯂꯤꯁꯦ ꯑꯗꯨ ꯂꯝꯄꯥꯛꯁꯤ ꯏꯄꯥꯅꯤꯗꯤ ꯑꯗꯨꯝ ꯃꯥ ꯏꯄꯥꯅꯤ ꯄꯨꯜꯂꯦꯕ
ꯑꯣ
ꯃꯥꯅ ꯂꯝꯄꯥꯛꯗ ꯕꯖꯥꯔꯅ ꯊꯣꯛꯂꯛꯄꯩ ꯑꯗꯨꯝ ꯑꯩ ꯁꯥꯟꯅꯁꯦꯅ ꯍꯧꯗꯣꯏꯅꯦꯕ ꯏꯕꯥꯅꯤꯒꯤ ꯑꯦꯂꯪꯀꯥ ꯍꯥꯏꯗꯤ ꯂꯥꯏꯂꯥꯏ